ꯆ ꯑꯩ ꯇꯨꯏꯁꯟ ꯂꯣꯏꯗ ꯉꯥꯏꯔꯦ
ꯑ ꯁꯃꯥꯡꯒꯇꯅ
ꯑꯉꯥꯡ ꯑꯅꯤ ꯑꯍꯨꯝ ꯃꯔꯤꯃꯨꯛ ꯇꯧꯋꯦ
ꯖ ꯂꯥꯎꯒ
ꯑꯁ ꯍꯥꯏꯗꯦ ꯐ꯭ꯔꯔꯤ ꯉꯇ ꯈꯛꯇꯪꯔꯨꯗꯕ ꯉꯥꯛꯇꯅꯦ ꯑꯩꯈꯣꯏꯒꯤ ꯀꯀꯥ ꯃꯆꯥ ꯑꯃ ꯇꯧꯕ ꯑꯃꯅ ꯑꯩꯈꯣꯏꯅꯦ ꯃꯆꯥ ꯑꯃꯈꯛꯇꯪ ꯇꯧꯋꯦ ꯑꯃꯈꯛꯇ ꯈꯤꯇꯪꯗꯨ ꯂꯤꯁꯤꯡ ꯑꯃ ꯂ
ꯎꯝ ꯑꯩꯁꯨ ꯑꯣꯏ ꯐꯦꯃꯤꯂꯤꯒꯤ ꯀꯩꯅꯣ ꯂꯧꯔꯨꯕꯅꯦ
ꯍꯥ
ꯎꯝ ꯀꯅ ꯑꯃꯈꯛꯇꯅ ꯑꯗꯨ ꯍꯥꯏꯅ ꯀꯩ ꯍꯥꯏꯅ ꯍꯥꯏꯗꯣ
ꯑꯃ ꯈꯛꯇꯪꯗꯨꯗꯤ ꯂꯩ ꯀꯥꯏꯅꯦꯕ ꯑꯗꯨꯒꯤ
ꯎꯝ ꯗꯁꯦ ꯇꯧꯕ ꯇꯧ ꯑꯗꯨ ꯑꯗꯨ ꯃꯤ ꯂꯥꯛꯀꯅꯦ ꯎꯝ ꯍ ꯇꯧꯕ ꯇꯧꯔ ꯑꯗꯨꯅꯤ ꯃꯤ ꯑꯗꯨꯝ ꯂꯥꯛꯀꯅꯤ ꯑꯗꯨꯝ ꯇꯧ ꯍꯥꯏꯕꯅꯤ ꯎꯝ
ꯑ ꯃꯤꯕꯨꯗꯤ ꯂꯥꯛꯑꯦꯕꯀꯣ ꯑꯩꯈꯣꯏ ꯃꯃꯥꯗꯅꯦ ꯑ ꯂꯥꯏꯔꯤꯛꯇꯣ ꯄꯥꯜ ꯁꯣꯏꯅꯤꯅꯅꯦ ꯂꯧ ꯂꯧꯗꯕ ꯑꯩꯅꯁꯨ ꯑꯇꯩꯗꯨꯅ ꯑꯩꯈꯣꯏ ꯀꯀꯥ ꯃꯆꯥ ꯉꯥꯛꯇꯣꯏꯕ
ꯂꯥꯛꯎ ꯀꯩꯁꯨ ꯀꯥꯏꯗꯦ ꯀꯩꯩꯅꯣ
ꯎꯝ
ꯑꯦ ꯅꯪ ꯍꯅꯕ ꯀꯩ ꯍꯥꯏꯟꯅꯔꯒꯦ ꯆ ꯆꯥꯗ꯭ꯔꯤꯗ
ꯑ ꯀꯩ ꯍꯥꯏꯅꯔꯒꯦꯗꯤ ꯃꯃꯟꯗꯨꯔꯣ
ꯎꯝ ꯀꯩꯅꯣꯗꯣ ꯅꯪ ꯂꯥꯏꯔꯤꯛ ꯅꯪ ꯂꯥꯏꯔꯤꯛ ꯇꯝꯕꯒꯤꯦ ꯍꯥꯏꯅꯈꯤꯕꯗꯣ ꯅꯪꯗꯤ ꯂꯥꯏꯔꯤꯛ ꯇꯝꯕꯒ ꯍꯥꯏꯔꯈꯤꯕ꯭ꯔꯥꯏꯅ
ꯍꯥꯏꯕꯁꯦ ꯍꯧꯖꯤꯛꯅꯦ ꯐꯣꯝ ꯂꯣꯏ ꯊꯥꯅꯔꯦꯕꯀꯣ ꯑꯗꯣ ꯑꯩꯅ ꯍꯥꯏꯔꯤꯁꯤꯅ
ꯑꯗ ꯇꯧꯁꯟꯁꯤꯔ ꯇꯧꯒꯨꯝꯁꯤꯔ ꯁꯤꯗ ꯀꯣꯛꯁꯦ ꯉꯥꯎꯔꯦꯕ ꯑꯗꯣ ꯍꯟꯗꯛꯀꯤꯅꯦ ꯗꯦꯠ ꯦꯟ ꯥꯎꯁꯦ ꯏꯟꯇꯔꯚꯤꯌꯨ ꯈꯔ ꯆꯠꯂꯒ ꯌꯦꯡꯈꯤ ꯑꯗꯨꯒ ꯀꯩꯒꯨꯝꯕ ꯏꯟꯇꯔꯚꯤꯌꯨꯁꯤꯗ ꯍꯥꯏꯗꯤ ꯊꯕꯛ ꯃꯐꯝ ꯑꯐꯕ ꯐꯪꯉꯣꯏꯗꯣꯏ ꯇꯥꯔꯒꯗꯤ ꯇꯔ ꯇꯧꯁꯤꯟꯈꯤꯕ ꯑꯃ ꯑꯐꯕ ꯐꯪꯉꯒ ꯑꯦꯛꯁꯄꯔꯤꯌꯦꯟꯁ ꯇꯥꯜꯂꯗꯤ ꯑꯦꯛꯁꯄꯔꯤꯁ ꯑꯦꯛꯁꯄꯔꯤꯟꯁ ꯌꯥꯝ ꯆ ꯊ꯭ꯔꯤ ꯇꯨ ꯆꯍꯤ ꯑꯃꯅ ꯑꯍꯨꯝꯐꯥꯎꯀꯤ ꯑꯦꯛꯁꯄꯔꯤꯟꯁ ꯂꯩꯔꯒꯗꯤ ꯀꯥꯟꯅꯩꯑꯕ ꯀꯥꯎꯗꯗ
ꯑꯝ
ꯑꯗꯨꯗꯨꯒꯤ ꯑꯗꯨꯃꯥꯏꯅ ꯇꯧꯁꯟꯒꯦ ꯇꯧꯕ ꯑꯥ ꯃꯐꯝ ꯃ ꯐꯕ ꯐꯪꯉꯒꯅꯤ ꯑꯗꯨꯗ ꯇꯧꯔꯔꯅꯤ ꯑꯗꯣ ꯑꯐꯥꯎꯕ ꯐꯪꯗ꯭ꯔꯒꯅ ꯇ ꯇꯔꯅꯦ
ꯐꯝ ꯊꯖ ꯂꯝꯕ
ꯑ ꯐꯣꯟ ꯈꯔ ꯊꯥꯖꯅ ꯈ꯭ꯔꯦ ꯑꯗꯨ ꯈꯔꯁꯨ ꯑꯗꯨꯝ ꯊꯤꯔꯤ
ꯐꯖꯂ ꯌꯦꯡꯉꯨ
ꯎꯝ ꯃꯣꯏꯅ ꯑꯦꯛꯁꯄꯔꯤꯌꯦꯟꯁ ꯍꯦꯛꯇ ꯍꯥꯏꯔꯛꯄꯗꯅꯦꯕ ꯕꯁꯦ ꯊꯥ ꯇꯔꯨꯛ ꯑꯃꯨꯛ ꯂꯩꯔꯨꯔꯤꯗ ꯑꯔꯨꯗꯨꯣ ꯑꯃꯨꯛ ꯌꯦꯡꯒꯦ ꯃꯣꯏꯅ ꯑ ꯑꯌꯥꯝꯕꯅ ꯄꯥꯝꯃꯤꯁꯦ ꯆꯍꯤ ꯐꯤ ꯑꯃꯃꯨꯛꯅꯦꯕ ꯃꯤꯅꯤꯝꯁꯦ ꯑꯗꯨꯏꯁꯨ ꯐ꯭ꯔꯦꯁꯔꯁꯅ ꯇꯧꯕ ꯌꯥꯕꯁꯨ ꯀꯧꯕꯁꯨ ꯌꯥꯏ ꯌꯥꯎꯋꯦꯕꯀꯣ ꯑꯗꯨꯁꯨ ꯑꯗꯨꯝ ꯊꯥꯖꯤꯟꯈꯤꯕꯅꯦ ꯑꯗꯣ ꯊꯥꯖꯕꯁꯨ ꯀꯒꯨꯝꯕ ꯑꯦꯛꯁꯄꯤꯔꯦꯟꯁ ꯌꯥꯝ ꯂꯥꯛꯑꯗꯤ ꯃꯣꯏ ꯈꯈꯤꯗꯣꯏꯅꯦꯕ
ꯀꯅꯥ ꯀꯦꯁꯖꯩꯅ
ꯑꯩ ꯀꯃꯔꯁꯅꯦ
ꯑꯣ ꯑꯗꯨꯒꯨꯝꯕ ꯑꯣꯏꯗꯣꯏꯅꯤ ꯑꯦꯀꯥꯎꯟꯇꯦꯟꯒꯨꯝꯕ ꯑꯣꯏꯗꯣꯏꯕ ꯅꯣꯏ ꯁꯤꯅ ꯊꯕꯛꯁꯦ ꯈꯪꯗꯕꯩ ꯍꯪꯕꯅꯤꯀꯣ
ꯑꯧ ꯃꯥꯅꯦ
ꯅꯣꯏ ꯅꯍꯟ ꯀꯣ ꯑꯗꯨꯒ ꯁꯤꯖꯤꯟꯅꯕ ꯅꯨꯡꯉꯥꯏꯕ꯭ꯔꯗ ꯏꯁꯤꯔ ꯅꯨꯡꯉꯥꯏꯕ꯭ꯔꯥ ꯏꯁꯤꯡꯁꯦ ꯑꯗꯨꯝ ꯅꯨꯡꯉꯥꯏꯕ꯭ꯔꯥꯕ ꯐꯦꯁ ꯋꯥꯁ ꯂꯧꯗꯒ ꯑꯗ ꯑ
ꯅꯨꯡꯉꯥꯏꯌꯦ ꯑꯩꯗꯣ ꯅꯍꯥꯟꯗ ꯌꯦꯡꯉꯨꯏꯕ ꯑꯗꯨꯗꯨꯒꯤꯅꯦ ꯑꯩꯗ ꯂꯣꯏꯔꯕꯅꯦꯕ ꯌꯥꯅꯦꯕ ꯑꯗꯨꯗ ꯗꯣꯛꯇꯔ ꯌꯦꯡꯉꯨꯕꯒꯤ ꯂꯣꯏꯅꯃꯛ ꯁꯤꯜꯂꯛꯄ ꯍꯥꯏꯇꯥꯔꯦ ꯃꯣꯏ ꯐꯦꯁ ꯋꯥꯁ ꯀꯩꯀꯥ
ꯎꯝ
ꯃꯣꯏꯅ ꯗꯣꯛꯇꯔꯗꯨꯅ ꯍꯥꯏꯔꯤꯛꯏꯁꯦ ꯒꯨꯂꯤꯁꯨ ꯄꯤꯔꯛꯑꯦ ꯃꯣꯏꯆꯔꯥꯏꯖꯔ ꯁꯟꯁꯀ꯭ꯔꯤꯟ ꯄꯦꯟꯖꯔ ꯐꯦꯁ ꯋꯥꯁ ꯂ ꯄꯛꯑꯦ ꯑꯗꯨꯒ ꯐꯣꯔꯇꯤ ꯗꯦꯖ
ꯀꯥꯏꯡ
ꯄꯨꯅꯖꯥꯏ
ꯑ ꯑꯗꯨꯗꯅ
ꯃꯃ ꯀꯩꯔꯣ ꯍꯥꯏ
ꯑ ꯇꯣꯂꯛꯅꯕ ꯍꯥꯏꯔꯒ ꯑꯗꯣ ꯄꯣꯅꯨꯡ ꯅꯨꯡꯅꯤ ꯅꯨꯡꯉꯥꯏꯕꯅꯦ ꯍꯥꯏꯕꯗꯤ ꯁꯤꯃ ꯁꯤꯖꯤꯟꯅꯔꯣꯏ ꯍꯥꯏꯕꯗ ꯃꯥꯏ ꯁꯣꯛꯑꯦꯀꯥꯏꯗꯗꯤ ꯀꯩꯁꯨ ꯇꯧꯗꯕꯅꯦꯕ ꯑꯩꯅ ꯍꯥꯏꯕ ꯍꯥꯏꯖꯤꯟꯕꯗꯤ ꯈꯣꯠꯇꯗꯤ
ꯑꯥ ꯑꯩꯅꯅꯦ ꯃꯥꯅ ꯄꯤꯔꯛꯄꯁꯤꯗꯣ ꯆꯞ ꯆꯥꯅ ꯇꯧꯔꯒ ꯃꯥꯏꯁꯦ ꯐꯕ꯭ꯔꯥ ꯁꯥꯟꯅꯕꯗ ꯌꯦꯡꯉꯒꯦ ꯇꯧꯕ
ꯑꯩꯃꯥꯏꯅ ꯎꯔꯤꯡ ꯇꯧꯔꯒ ꯍꯦꯟꯒꯠꯂꯛꯏꯅꯦ ꯑꯗꯨꯒ ꯗꯥꯛꯛꯇꯣ ꯍꯥꯏꯗꯤ ꯃꯐꯝ ꯑꯇ ꯑꯗꯨꯗꯅꯦ ꯍꯟꯖꯟꯅ ꯍꯟꯖꯟꯅ ꯇꯧꯕꯒꯤ ꯑꯃ ꯗꯥꯛ ꯄꯂꯛꯇ꯭ꯔꯕꯗꯣ
ꯍꯌꯦꯡ ꯃꯊꯤꯁꯤꯗ ꯂꯥꯛꯇꯣꯏꯔꯕ
ꯑꯣ ꯑꯗꯨ ꯑꯗꯨꯁꯨ ꯌꯦꯡꯊꯣꯛꯑꯣ ꯍꯥꯏ ꯑꯗꯨꯝ ꯑꯣꯏ ꯐ ꯁꯨꯝꯅꯦ ꯁꯤꯅ ꯑꯃ ꯅꯨꯡꯉꯥꯏꯕꯅꯦꯕ ꯑꯩꯅ ꯌꯥꯎꯋꯦ ꯍꯥꯏꯕꯩ ꯋꯥꯥꯏꯅ ꯇꯧꯕ
ꯍꯣꯏ ꯑꯗꯨ ꯌꯥꯗꯣ ꯅꯉꯗꯍꯇꯪ ꯌꯦꯡꯈꯤ ꯑꯗꯨꯒ ꯍꯥ
ꯅꯪ ꯀꯥꯏꯗ ꯌꯦꯡꯉꯦꯅ ꯍꯕ
ꯑ ꯑꯗꯨ ꯍꯣꯔꯣꯔꯦꯟꯦꯟ ꯍꯥꯏꯔꯛꯑꯒꯦ
ꯎꯝ ꯐ ꯍꯔꯦ ꯍꯥꯏꯣ ꯑꯣꯏꯔꯦꯅ ꯍꯥꯏꯔꯣ ꯀꯩꯅꯣ ꯇꯧꯋꯦ ꯍꯥꯏꯕ ꯎꯝ ꯎꯝ ꯅꯨꯄꯥ ꯅꯨꯄꯤꯅ
ꯅꯨꯄꯥꯔꯦ
ꯅꯨꯄꯥ ꯑꯣꯏꯔꯃꯅꯤ ꯆꯛꯁꯥꯕ
ꯁꯥꯔꯤꯌꯦ ꯑꯩꯈꯣꯏ ꯆ ꯆꯁꯨ ꯋꯥꯠꯂꯤ ꯅꯟꯇꯥ ꯆꯥꯁꯨ ꯌꯥꯎꯋꯦ ꯊꯦꯡꯅꯁꯨ ꯆꯥꯕꯁꯨ ꯌꯥꯎꯋꯦ ꯑꯗꯣ ꯉꯁꯤꯗꯤ ꯊꯦꯡꯉꯅꯤ
ꯑꯉꯅꯌꯥ
ꯎꯝ ꯑꯩꯈꯣꯏꯅ ꯍꯥꯟꯅ ꯆꯠꯂꯝꯂꯝꯕ ꯂꯥꯏꯕ꯭ꯔꯦꯔꯤꯗꯣ
ꯎꯝ ꯎꯝ ꯎꯝ ꯎꯝ
ꯆꯠꯂꯦꯗ ꯃꯥꯗꯤ ꯅꯨꯄꯥꯅ ꯅꯨꯡꯗꯥꯡ ꯊꯦꯡ ꯊꯦꯡꯕꯥꯎ ꯂꯩꯌꯦꯕ ꯄꯟꯗꯔꯥꯕꯨꯣ
ꯑꯗꯨꯅ ꯑꯩꯈꯣꯏꯁꯤꯗꯗꯤ ꯀꯥꯟꯅꯗꯦ ꯍꯥꯏꯕ ꯑꯩꯈꯣꯏ ꯂꯩꯔꯤꯁꯤꯅ ꯑꯃꯨꯛ ꯍꯥꯏꯕꯗꯤ ꯉꯥꯏꯍꯥꯛꯇꯠꯂꯅꯤꯗꯤ ꯈꯟ ꯉ ꯑꯃꯨꯛ ꯂꯥꯛ ꯑꯅꯤ ꯋꯥꯔꯤꯕ ꯑꯗ ꯑꯩꯗꯤ ꯑꯇꯩ ꯅꯠꯇꯕ ꯊꯣꯛꯄꯁꯦ ꯌꯥꯝ ꯇꯜꯂꯦꯕ ꯍꯥꯏꯕꯗꯤ ꯒꯥꯔꯤ ꯊꯄꯁꯦ ꯍꯩꯔꯒꯗꯤ ꯑꯩ ꯀꯔꯤꯝ ꯀꯤꯔꯣꯏꯕ ꯑꯩꯗꯤ ꯈꯪꯕ꯭ꯔꯥ ꯑꯩꯉꯣꯟꯗ ꯑꯩꯒꯤ
ꯂꯝꯃꯦ ꯌꯥꯝꯒꯥ ꯗ
ꯑꯗꯨꯅꯦꯃꯤ ꯇꯝꯗꯕꯒꯤ ꯁꯨꯝ ꯑꯉꯥꯡꯁꯨ ꯆꯞ ꯁꯥꯔ ꯂꯩ ꯇꯧꯋꯦ ꯇꯜꯂꯦ ꯍꯥꯏ ꯀꯥꯟꯗ ꯅꯪ ꯊꯕꯛ ꯀꯇ ꯑꯣꯏꯁꯤꯕ
ꯎꯝꯅ ꯇꯝꯍꯟꯗꯣꯏꯅꯦꯕ ꯃꯥꯗꯣ ꯁꯨꯃꯥꯏꯅ ꯍꯥꯟꯅ ꯍꯥꯏꯗꯤ ꯒꯥꯔꯤꯗꯣ ꯁꯥꯏꯀꯜ ꯊꯧꯕ ꯍꯩꯔꯛꯄꯅꯤꯅ ꯍꯩꯅꯦ ꯍꯥꯏꯕ ꯅ ꯁꯥꯏꯀꯜ ꯊꯧꯕ ꯍꯩꯔꯛꯄꯁꯦ
ꯑꯩ ꯍꯥꯟꯅ ꯍꯥꯏꯔꯝꯗꯤ ꯑꯗꯨꯝ ꯍꯧꯖꯤꯛ ꯍꯥꯏꯔꯦ
ꯑꯗꯨꯗ ꯒꯥꯔꯤꯗꯣ ꯁꯨꯝꯅꯦ ꯀꯩ ꯍꯥꯏꯅꯤ ꯏꯁꯇꯥꯔꯠ ꯇꯞꯅ ꯇꯞꯅ ꯇꯧꯔꯒ ꯈꯣꯡ ꯄꯨꯡ ꯑꯅꯤꯗꯨꯅ ꯉꯥꯛꯑꯒ ꯈꯣꯡ ꯇꯞ ꯅꯥꯜꯔꯦ ꯈꯜꯂꯧꯕꯒꯗ ꯈꯣꯡꯅ ꯆꯤꯡꯅ ꯆꯤꯡ ꯍꯥꯟꯅ ꯃꯃꯥꯡ ꯇꯅ ꯍꯟꯗ ꯍꯅ ꯍꯟꯗ ꯊꯧꯕꯤ ꯁꯥꯅꯧꯕ ꯈꯪꯅ ꯆꯤꯡꯉꯒ ꯍꯥꯏꯗꯤ ꯅꯣꯏꯒꯤꯝ ꯂꯩꯔꯛ ꯃꯆꯥ ꯂꯩꯗꯅ ꯒꯥꯔꯤ ꯄꯥꯝꯆꯠꯂꯝ ꯑꯣꯏꯅ
ꯎ ꯇꯔꯇ
ꯎꯝ
ꯑꯩꯅꯅꯦ ꯍꯥꯏ ꯁ꯭ꯋꯥꯏꯗ ꯁ꯭ꯋꯥꯏꯗ ꯒꯥꯔꯤꯒ ꯊꯧ ꯇꯝꯕꯒꯤ ꯇꯧꯕ ꯇꯜꯂꯦꯕ ꯁ ꯂꯝꯄꯥꯛꯇ ꯀꯩꯅꯣ ꯇꯝꯃꯅꯣ ꯈꯤꯇꯪ ꯍꯥꯏꯕꯗꯤ ꯃꯤ ꯎꯍꯟꯅꯤꯡꯗ꯭ꯔꯦꯕ
ꯍꯥꯏꯕꯗꯤꯅꯦ ꯑꯌꯨꯛ ꯉꯟꯇꯥ ꯇꯨꯏꯁꯟ ꯆꯠꯅꯕꯒꯤ ꯇꯥꯏꯃꯤꯡꯗꯨ ꯌꯥꯝꯅꯠꯇꯕ ꯇꯥꯏꯡ ꯗ ꯑꯩꯅ ꯍꯥꯏꯒ꯭ꯔꯦꯖꯨꯦꯠ ꯀꯣꯆꯤꯡ ꯗ ꯏꯃꯥꯟꯅꯕꯤ ꯑꯃꯅꯅꯦ ꯑ ꯑꯩꯈꯣꯏ ꯑꯍꯥꯟꯕꯕꯨꯗꯤ ꯑꯩꯈꯣꯏ ꯀꯥꯟꯅ ꯑꯩꯈꯣꯏ ꯂꯩꯔꯛꯇ ꯊꯧꯕ ꯇꯝꯕꯤꯕꯅꯦꯕꯀꯣ ꯑꯗꯨꯒ ꯁꯣꯛ ꯃꯦꯟ ꯔ ꯀꯌꯥ ꯊꯣꯛꯂꯛꯄꯁꯤꯅ ꯏꯃꯥꯟꯅꯕꯤꯅ ꯃꯥꯅ ꯅꯝꯊꯅ ꯑꯗꯨꯝ ꯊꯧꯍꯟꯕ
ꯑꯩꯅ ꯈꯔ ꯁꯤꯅꯥ ꯆꯪꯗꯕ ꯈꯔ ꯁꯤꯅꯥ ꯆꯪꯒꯤ ꯆꯪꯗꯕ ꯑꯃ ꯆꯪꯉꯦ ꯗꯔꯀꯥꯔ ꯇꯥꯏꯌꯦꯕ
ꯎꯝ ꯆꯨꯝꯉ ꯑꯁ ꯑꯩ ꯄꯨꯈ꯭ꯔꯤꯗ ꯌꯨꯡꯁꯤꯟꯒꯗꯕꯅꯦ ꯒꯥꯔꯤꯒ ꯃꯃꯥ ꯍꯥꯏꯒꯠꯂꯛꯏꯅꯦ ꯑꯩꯈꯣꯏꯗꯣ ꯍꯥꯟꯅ
ꯑꯗꯣ ꯑꯩꯗꯤꯅꯦ ꯑꯃ ꯑꯃ ꯋꯥ ꯅꯠꯇꯕ ꯑꯩꯗꯤ ꯏꯁꯥꯒꯤ ꯌꯥꯝꯅ ꯄꯥꯈꯠꯀꯜꯂꯦꯕ ꯈꯪꯕ꯭ꯔꯥ ꯄꯥꯈꯠꯄ ꯌꯥꯝ ꯊꯨꯕꯗꯣ ꯈꯪꯕ꯭ꯔꯥ ꯑꯗꯨ ꯑꯣꯏꯌꯦꯕ ꯑꯩꯁꯦ ꯑꯗꯨꯅꯅꯦ ꯑꯩꯗꯣ ꯍꯥꯏꯕꯗꯤ ꯀꯅꯥꯒꯝ ꯈꯅꯤ ꯄꯥꯈ ꯍꯥꯏꯗꯤ ꯀꯨꯜ ꯇꯧꯕ ꯇꯝꯗꯕꯁꯨ ꯌꯥꯗꯦꯗꯅ
ꯎꯝ
ꯑꯗꯨꯅ ꯀꯤ ꯍꯥꯏꯕ
ꯗꯣꯟ
ꯑꯗꯣ ꯍꯧꯖꯤꯛꯇꯤꯅꯦꯠꯁꯦ ꯒꯥꯔꯤ ꯊꯧꯕꯁꯨ ꯌꯥꯝ ꯂꯔꯦꯕ ꯃꯤꯁꯤꯡꯁꯦ ꯑꯃ ꯀꯩ ꯍꯥꯏꯅꯤ ꯑꯩꯈꯣꯏꯅ ꯁꯣꯏꯗ꯭ꯔꯒꯁꯨ ꯃꯤꯁꯤꯡ ꯑꯣꯏꯅ ꯁꯣꯏꯖꯜꯂꯛꯄꯗꯣ ꯌꯥꯝꯅ
ꯀ ꯇꯧꯅꯕꯒꯦ
ꯎꯝ ꯎꯝ ꯎꯝ
ꯑꯣ ꯇꯣ ꯑꯁ ꯑꯩꯅ ꯈꯈꯤꯕ ꯑꯣꯛꯇꯣꯒꯤ ꯃꯇꯨꯡꯗ ꯒꯥꯔꯤ ꯊꯧꯕ ꯑꯃ ꯃ ꯅꯥꯀ ꯀꯔꯤ ꯀꯔꯤ ꯂꯩ ꯁꯨꯪ ꯈꯪꯗꯕꯤꯗ ꯃꯣꯏ ꯄꯦꯁꯦꯟꯗ ꯎꯔꯗꯤ ꯗꯞ ꯍꯦꯛꯇ ꯈꯥꯝꯖꯜꯂꯒ ꯍꯦꯛꯇ ꯄꯨꯡꯂꯩꯗ ꯂꯩꯁꯜꯂꯛꯑꯦ ꯍꯥꯏꯕ
ꯍꯥꯎ ꯐꯩꯗꯦ ꯍꯥꯏꯔꯠꯇ
ꯍꯣꯏ ꯑꯣꯛꯇꯣ ꯍ ꯇꯧꯕ ꯍꯥꯏꯕ ꯑꯩ ꯑꯣꯛꯇꯣꯕꯔ ꯃꯅꯥꯛꯇ ꯊꯧꯕꯄꯒ
ꯃꯥꯒꯤꯅꯦ ꯆꯗꯣ ꯂꯨꯗꯕꯗꯣ
ꯍꯣꯏ
ꯑꯗꯨꯝ ꯂꯨꯗꯕꯅꯤ ꯑꯃꯅꯤꯅꯦ ꯁꯥꯔꯁꯨ ꯅꯠꯇ꯭ꯔꯥ
ꯃꯥꯅꯦ ꯑ ꯑꯣꯛꯇꯣ ꯊꯕꯛ ꯆꯠꯂꯤꯀꯥꯟꯗ ꯃꯥꯗꯣ ꯆꯨꯝꯅ ꯊꯧꯔꯝꯃꯦꯕ
ꯄꯅꯦꯕ ꯑꯗꯨꯝ
ꯎꯝ ꯑꯁꯅꯔꯗꯒꯤ ꯑꯇꯣꯞꯄ ꯁꯥꯏꯗꯇ ꯑꯣꯏꯔꯁꯨꯅꯦ ꯃꯅꯤꯡꯗ ꯁꯨꯡꯌꯦꯡ ꯌꯦꯡꯗꯕꯤ ꯐꯥꯖꯤꯜꯂꯛꯄ ꯋꯥꯅꯤ
ꯑꯥ ꯍꯥꯏꯕꯗꯤ ꯃꯣꯏꯒꯤ ꯃꯤ ꯈꯥꯝꯗꯣꯏꯕꯗꯣ ꯑꯗꯨ ꯈꯇꯪ ꯑꯣꯏꯅ ꯎ ꯕꯅꯤꯕ ꯍꯪꯅ ꯃꯥꯏꯈꯅꯤ
ꯎꯝ
ꯈꯥꯝꯖꯕꯗꯤ ꯃꯣꯏ ꯃꯤ ꯇꯣꯡꯉꯛꯀꯦꯅ ꯍꯥꯏꯔꯦ ꯄꯣꯠꯇꯣ ꯑꯗꯨ ꯈꯇꯪ ꯑꯣꯏꯅ ꯎꯕꯅꯦꯕ
ꯑ
ꯍꯗ
ꯐꯠꯇꯦꯗ ꯍꯧꯖꯤ
ꯑꯗꯒꯤ ꯒꯥꯔꯤ ꯃꯆꯥ ꯇꯧꯕ ꯍꯥꯏꯗꯤ ꯑꯗꯨꯝ ꯃꯈꯥꯗ ꯑꯗꯨꯝ ꯑꯣꯏꯣꯏꯅꯦꯕ ꯅꯨꯄꯥ ꯃꯆꯥꯁꯤꯡꯅꯤꯡ ꯍꯣꯏ ꯔꯥꯏꯠ ꯂꯦꯐ ꯃꯊꯣꯡ ꯑꯃꯣ ꯉꯪꯅꯛꯉꯦ ꯍꯥꯏꯔ ꯍꯥꯏꯔꯒ ꯊꯧꯖꯤꯜꯂꯛꯇꯣꯏꯅꯤꯅ
ꯑꯗꯨꯒ ꯑꯩꯗꯤ ꯒꯥꯥꯏ ꯊꯧꯕꯁꯤꯅ ꯍꯥꯏꯗꯤ ꯌꯥꯔꯤ ꯃꯥꯟꯅꯔꯕ ꯍꯥꯏꯐꯦꯠ ꯑ ꯒꯥꯔꯤ ꯊꯧꯕꯁꯦ ꯍꯩꯇꯕꯁꯦ ꯄꯨꯔꯛꯑꯒ ꯑꯗꯨꯝ ꯇꯧꯔꯦꯕ ꯕꯣꯔꯥ ꯃꯈꯣꯡ ꯈꯨꯠ ꯇꯦꯛꯑꯒ ꯑꯃ ꯌꯥꯝꯅ ꯗ꯭ꯔꯦꯁ ꯍꯥꯏ ꯅꯥꯅꯤꯡꯗꯕꯗꯣ ꯍꯥꯏꯗꯤ ꯏ ꯆꯠꯊꯣꯛꯑꯗꯤ ꯅꯪꯅꯤꯡꯗꯅ ꯆꯦꯟꯅꯌꯦꯕꯗꯣ ꯎꯝ ꯑꯗꯨ ꯄꯦꯟꯗꯕꯗꯨꯅꯅꯦ ꯍꯌꯦꯡ ꯍꯧꯖꯤꯛꯄꯨꯗꯤ ꯐꯔꯤꯗꯣ ꯍꯌꯦꯡ ꯑꯩꯒꯤ ꯑꯩꯌꯨ ꯏꯔꯥꯏꯕꯥꯛꯒ ꯊꯕꯛ ꯑꯃ ꯇꯧꯔ ꯈꯣꯠꯂ ꯇꯧꯔ ꯑꯃ ꯆꯠꯂ ꯌꯦꯡꯉꯨꯅꯦ ꯁꯨꯝ ꯑꯗꯨꯝ ꯗ꯭ꯔꯦꯁ ꯏꯁꯤꯡ ꯁꯦꯟ ꯑꯁꯤꯕꯨ ꯅꯥꯅꯤꯡꯉꯔ ꯍꯥꯏꯕ
ꯎꯝ
ꯔꯒꯤꯗ꯭ꯔꯥ ꯌꯥꯅꯤ ꯌꯥꯅꯕ ꯑꯗꯨꯗꯤ ꯈꯟꯖꯤꯜꯂꯛꯑꯅꯤ ꯍꯥꯏꯒ
ꯈ ꯥ ꯒꯥꯔꯤ ꯑꯆꯧꯕ ꯑꯣꯏꯅ ꯊꯧꯗꯔ ꯀ ꯇꯧꯔꯒꯦ